ꯍꯜꯂꯣ
ꯍꯜꯂꯣꯒꯦꯅꯦ ꯀꯩ ꯌꯥꯅꯤ ꯀꯜ
ꯎꯝ ꯀꯝ ꯇꯧꯅꯤ ꯁꯥ ꯌꯥꯝ ꯃꯑꯣꯡꯅꯦ ꯕ꯭ꯔꯟꯁꯨ ꯌꯥꯎꯔꯛꯄꯅꯦꯕ
ꯀꯩꯗꯧꯔꯝꯃꯤꯅꯣ ꯍꯧꯖꯤꯖꯤꯛ
ꯑꯩ ꯁꯋꯥꯏꯗꯒꯤ ꯐꯝꯃꯦꯗ ꯍꯥꯏꯗꯤ
ꯍꯥꯏꯗꯤ ꯌꯨꯝꯗ ꯂꯩꯕꯅꯤꯅꯀꯣ ꯥꯁꯦ ꯑꯦꯁꯤ ꯄꯥꯝꯕ ꯅꯠꯇꯕ ꯁꯥꯏꯕ ꯀꯌꯥ ꯋꯥꯥꯏꯗꯣ ꯑꯣꯏꯣꯏꯗ ꯅ ꯑꯇ ꯍꯣꯏꯁꯦ ꯊꯧ ꯋꯥꯡꯦꯝ ꯑꯣ
ꯌꯥꯥꯏ ꯄꯣꯛ ꯌꯧꯔꯤꯉꯩꯗ
ꯑ ꯑꯦ ꯑꯗꯨꯗꯤ ꯑꯩꯈꯣꯏ ꯑꯗꯨꯣꯝ ꯆꯥꯁꯨ ꯑꯣꯏꯒꯨꯝ ꯇꯧꯕꯅꯦ ꯃꯣꯏ ꯋꯥꯡꯈꯦꯝꯅ ꯈꯪꯗ꯭ꯔꯦ ꯊꯧꯕꯥꯜꯗꯤ ꯑꯣꯏꯔꯝꯥꯏꯅ ꯌꯥꯔꯤ ꯄꯣꯠꯗꯥꯏ ꯑꯣꯏꯒꯨꯝ ꯍ ꯌꯥ ꯄꯨꯔꯕꯒ
ꯑꯩꯈꯣꯏꯁꯨ ꯍꯥꯏꯅ ꯊꯧꯕꯥꯜꯒ ꯌꯥꯔꯕꯣ
ꯣꯏ ꯃꯔꯛꯇ
ꯍ
ꯑꯣ
ꯣ ꯊꯋꯥꯡ ꯋꯥꯡꯈꯦꯝ ꯍꯥꯏꯁꯤꯅꯅꯦ
ꯎꯝ ꯑꯅꯤꯁꯨꯏꯅ ꯎꯝ ꯈꯪ ꯇꯪ
ꯂꯤꯂꯥꯀꯨꯝꯕ ꯀꯩꯔꯥꯎ ꯔꯥꯥꯟꯖꯦꯟ ꯍꯥꯏꯔꯒ ꯍꯥꯏꯗ ꯑꯗꯨꯒꯤꯗꯨ ꯃ ꯃꯥꯥꯏ ꯂꯩꯀꯥꯏꯗꯣ ꯀꯩꯔꯥꯎ ꯈꯦꯝ ꯀꯧꯅꯤ
ꯑꯣ ꯀꯩꯔꯥꯛꯑꯣ ꯑꯗꯨꯅ ꯉꯥꯔꯤꯌꯥꯟꯁꯤꯡ ꯊꯧꯖꯔꯒ ꯂꯩꯕ ꯈꯨꯗꯣ ꯑꯣ ꯑꯣ ꯑꯣ ꯈꯪ ꯈꯪ ꯑꯥ ꯑꯩꯁꯦ ꯊꯧꯕꯥꯜ ꯒ ꯑꯗꯨꯝ ꯂꯝꯕꯤ ꯑꯃꯒ ꯂꯝꯃꯥꯡꯅꯔꯗꯤ ꯑꯗꯨꯝ ꯃꯥꯡꯗꯧ ꯃꯤꯅꯦꯕ ꯈꯪꯗꯦꯕꯥꯏꯠ ꯃꯦ
ꯎꯝ ꯑꯩ ꯂꯝ ꯂꯣꯏ ꯈꯪꯉꯤꯗ ꯂꯝ ꯈꯪꯗ꯭ꯔꯤꯁꯦ ꯑꯩꯅ ꯀꯩꯅꯣꯅꯁꯦ
ꯈꯨꯔꯥꯏꯗꯒꯤ ꯁꯣꯅꯥꯀꯟ ꯎ ꯁꯖꯤ ꯆꯠꯈꯤꯕ ꯑ ꯎ ꯆꯉꯥꯡꯈꯩ ꯎꯈ꯭ꯔꯨꯜ ꯔꯣꯠ ꯑ
ꯍꯣꯏ ꯍꯣꯏ ꯑꯗꯨ ꯑꯇꯩ ꯑꯁꯣꯝ ꯅꯥꯀꯟꯗꯨꯗ ꯈꯪꯉꯝꯃꯦꯕꯀꯣ ꯑꯗꯨ ꯑꯗꯨ
ꯑꯗꯣ ꯑꯗꯣꯝ ꯅꯥꯀꯟ ꯁꯥꯏꯠꯇꯅ ꯃꯈꯣꯏꯅ ꯑꯃꯨꯛ ꯈꯪꯗꯣꯏꯕ ꯑꯗꯨꯒ ꯁꯣꯝ ꯅꯥꯀꯟ ꯁꯥꯏꯠꯁꯤꯃꯁꯨ ꯈꯪ ꯈꯪꯗ꯭ꯔꯦ ꯑꯩꯁꯨꯛ ꯈꯪ ꯈꯪꯗ꯭ꯔꯦ ꯑꯗꯨꯝ ꯊꯥꯗꯣꯛꯑꯝꯕꯗꯤ ꯉꯥꯎꯔꯦ ꯂꯩꯔꯦ ꯀꯣꯏ ꯉꯥꯎ ꯉꯥꯎꯔꯒ ꯑꯗꯨ ꯂꯩꯌꯦꯦ
ꯎꯝ ꯂꯝꯒꯤꯗꯤ ꯀꯩꯅꯣꯗꯤ ꯈꯪꯍꯧꯔꯤ ꯂꯝ ꯃꯇꯥꯡꯁꯦꯒꯤꯗꯅ
ꯀꯣꯒꯤ ꯃꯇꯥꯡ ꯀꯣ ꯆꯥꯔꯝꯗꯥꯏꯗ ꯑꯃ ꯀꯝꯄꯦꯅꯤ ꯍꯥꯏꯁꯦ ꯑꯣ ꯏꯟꯗꯁ ꯕꯤꯕꯥ ꯉꯅ ꯇꯧꯈꯠꯂꯛꯄꯗꯨꯔ
ꯑꯗꯨꯝ ꯀꯥꯟꯗꯗꯤ ꯀꯣꯏꯆꯗ ꯆꯠꯇ꯭ꯔꯣ ꯑꯗꯨꯗꯤ ꯈꯪꯍꯧꯕꯅꯦꯕ
ꯑꯩꯁꯨ ꯌꯥꯎꯔꯝꯃꯤ ꯊꯥꯏꯅ
ꯎꯝ ꯑꯩ ꯌꯥꯎꯔꯝꯃꯦ ꯑꯩ ꯃꯤꯉꯣꯟꯗ ꯉ ꯋꯥ ꯍꯥꯏꯩꯕ ꯑꯃ ꯇꯜꯂꯦꯕꯀꯣ
ꯆꯣ꯭ꯔ ꯆꯣ꯭ꯔ ꯀꯣꯂꯦꯖ ꯀꯥꯔꯛꯄꯗ ꯇꯣꯛꯈ꯭ꯔꯦ
ꯕꯣꯏꯀ ꯂꯦꯞꯄꯩꯗꯣ ꯑꯗꯨꯁꯨ ꯋꯥ ꯉꯥꯡꯕ ꯉꯝꯅꯕ ꯂꯦꯞꯈꯤꯕꯅꯦꯕ ꯑꯩ ꯑꯁꯦꯡꯕꯗꯤ ꯀꯗꯅꯕ ꯃꯤ ꯋꯥꯈꯜꯗꯗꯤ ꯀꯔꯤꯝ ꯈꯜꯂꯝꯒꯅꯤ ꯍꯥꯏꯗꯤ ꯈꯜꯂꯝꯅꯤ ꯈꯪꯕꯅꯦꯕ ꯃꯥꯁꯦ ꯄꯩꯁꯥ ꯊꯥꯗꯊꯣꯔꯛꯏꯅꯤꯅ
ꯑꯩꯗꯤꯒ ꯌꯣꯝꯅꯕ ꯊꯣꯛꯈꯤꯕꯅꯦꯕ ꯈꯟ ꯑꯗꯨ ꯎꯝ ꯍꯣꯏ ꯀꯥꯀꯥꯅ ꯄ
ꯑꯗꯨꯃꯥꯏꯅ ꯇꯧꯔꯒ ꯇꯧꯈ꯭ꯔꯦ
ꯁꯒꯦ
ꯑꯨꯝꯕ ꯈꯪꯉꯦ ꯑꯣꯠꯅꯗꯤ ꯑꯃꯨꯛꯁꯨ ꯐꯩ ꯕꯣꯠꯅꯕꯗ ꯌꯥꯝ ꯃꯥꯡꯍꯜꯂꯝꯃꯤ ꯑꯩꯉꯣꯟꯗ ꯌꯥꯝ
ꯌꯥꯝ ꯃꯥꯡꯍꯜ ꯀꯩ ꯀꯩꯅꯣ ꯃꯥꯡꯍꯜꯂꯝꯃꯤꯁꯦ
ꯕꯣꯜ ꯂꯤꯄꯤꯡꯉꯗ ꯕꯣꯠ ꯂ ꯐꯝꯗꯕ ꯌꯧꯅꯦ ꯀꯂꯦꯖꯃꯤꯗ ꯀꯣꯆꯤꯡ ꯆꯦꯂꯝ ꯃꯥ ꯂ ꯂꯩꯄꯔꯃꯗꯤ
ꯄꯥꯏꯔꯝꯃꯗꯤ ꯎ ꯀꯣꯂꯦꯖ ꯆꯠꯂ ꯑꯗꯨꯝ ꯊꯕꯛ ꯇꯧꯔꯗꯕꯅꯦꯕ ꯍꯥꯏꯗꯤ ꯐꯔꯦꯁ ꯍꯥꯏꯖꯦ ꯍꯥ ꯑꯃ ꯆꯪꯉꯄꯔꯒꯗꯤ ꯑꯩꯈꯣꯏ ꯀꯣꯔꯣꯅꯥ ꯀꯣꯔꯣꯅꯥ ꯈꯤꯇꯪ ꯅꯪꯍꯧꯔꯤꯅ ꯑꯩꯈꯣꯏꯁꯤ ꯑꯩꯈꯣꯏꯅ
ꯑꯗꯨꯒ ꯑꯩꯈꯣꯏꯗꯤ ꯊꯥꯔꯠ ꯁꯦꯃꯤꯁꯇꯔ ꯑꯣꯟꯂꯥꯏꯟ ꯑꯦꯛꯖꯥꯝ ꯊꯥꯕꯅꯦꯕ ꯑꯗꯨꯒꯤꯊꯪ ꯕꯠꯗ ꯇꯧꯔꯦꯣꯂ ꯂꯥꯏꯝꯗ꯭ꯔꯦ ꯂꯥꯏꯔꯤꯛ ꯋꯥꯈꯜ ꯈꯗ꯭ꯔꯦ ꯑꯦꯛꯖꯥꯝ ꯊꯥꯔꯦ
ꯑꯦꯟꯖꯥꯝ ꯊꯥꯕꯒꯤ ꯋꯥꯈꯟꯁꯨ ꯆꯪꯈꯤꯗ꯭ꯔꯥ ꯀꯩꯝ ꯆꯪꯗꯦ
ꯕꯣꯔꯠꯇꯨꯅ ꯑꯗꯨꯝ ꯃꯇꯝ ꯃꯥꯡꯍꯥꯡꯂꯤꯗ꯭ꯔꯥ ꯆꯍꯤ ꯑꯍꯨꯝꯗꯣ ꯑꯗꯨꯗꯩ ꯀꯣꯂꯦꯖ ꯂꯣꯏꯔꯛꯑ ꯀꯥꯟꯗꯅꯦꯕ ꯁꯨꯃꯥꯏꯅ ꯑꯦꯟꯖꯥꯝ ꯊꯥꯔ
ꯑꯣ ꯑꯗꯨ ꯑꯗꯨꯁꯨ ꯅꯨꯡꯉꯥꯏꯕꯅꯤꯗ ꯅꯨꯡꯉꯥꯏꯇ꯭ꯔꯥꯅꯦ ꯍꯣꯢ
ꯑꯗꯨꯒꯤ ꯈꯪꯉꯦ
ꯆꯩꯊꯦꯡ ꯐꯪꯕ ꯂꯣꯢꯗ ꯉꯥꯢꯔꯤ ꯀꯩꯅꯣ ꯍꯥꯏꯁꯤꯕꯣ ꯍꯥꯏꯗꯤ ꯕꯣꯠ ꯑꯩꯈꯣꯏꯅ ꯈꯪꯖꯗꯕꯀꯣ ꯑꯩ ꯑꯗꯨꯝ ꯀꯥꯟꯗ ꯃꯤꯅ ꯑꯩꯈꯣꯏꯗ ꯅꯨꯡꯉꯥꯏꯇꯕ ꯃꯌꯥꯝ ꯂꯩꯔꯝꯗꯣꯏꯅꯦꯕ ꯑꯗꯨꯗꯣ ꯀꯣꯟꯅ ꯏꯁꯥꯇꯣꯟꯗ ꯐꯥꯎꯔꯛꯄꯗ ꯏꯁꯥꯇꯣꯟꯗ ꯃꯌꯥꯝꯗꯨꯢ ꯆꯩꯊꯦꯡꯗꯣ ꯐꯪꯕ ꯂꯣꯢꯗ ꯉꯥꯢꯔꯤ ꯀꯩꯝ ꯈꯜꯂꯨꯅꯨꯗ ꯃꯤ ꯈꯨꯗꯤꯡꯃꯛꯄꯨ ꯀꯃꯥꯏꯅ ꯂꯣꯢ ꯄꯦꯜꯍꯟ ꯉꯝꯗꯣꯏꯅꯣ ꯑꯗꯨꯒꯨꯝꯕꯗꯨꯗꯤ ꯈꯔ ꯑꯗꯨꯝ ꯈꯔ ꯈꯔꯁꯨ ꯈꯪ ꯈꯔꯁꯨ ꯈꯪꯗꯅ ꯇꯧꯒꯗꯕꯅꯤ ꯀꯩꯅꯣ
ꯎꯝ ꯑꯗꯨꯒ ꯄꯨꯟꯁꯤꯗ
ꯍꯥꯏꯗꯤ ꯑꯩ ꯑꯩꯉꯣꯟꯗ ꯌꯥꯝ ꯍꯩꯅꯗꯦꯕꯀꯣ
ꯃꯤꯉꯣꯟꯗ ꯂꯥꯟꯕꯁꯨ ꯍꯩꯅꯗꯕ ꯍꯥꯏꯗꯤ ꯀꯃꯥꯏ ꯍꯥꯢꯅꯤ ꯍꯩꯅꯔꯛꯇꯦꯕ ꯑꯩ ꯈꯪꯗꯕꯅꯤꯅ ꯁꯨꯝ ꯃꯌꯥꯝꯅꯁꯨ ꯍꯥꯏꯅꯔꯒ ꯇꯧꯈꯤꯕꯅꯦꯕ ꯑꯗꯨꯗꯣ ꯍꯥꯏꯗꯤ ꯕꯣꯠ ꯂꯦꯞꯄꯗꯤ ꯑꯉꯥꯡ ꯑꯃ ꯀꯣꯏꯁꯜꯂꯣꯅ ꯀꯣꯏꯒꯤꯕꯅꯦꯕ
ꯑꯥ ꯅ ꯀꯣꯏꯔꯗꯣ ꯍꯥꯏꯗꯤ ꯑꯩꯗꯤ ꯂꯛꯇꯣ ꯀꯩꯅꯣ ꯈꯪꯗ꯭ꯔꯤꯀꯣ ꯑꯗꯨꯝ ꯀꯥꯟꯗꯁꯨ ꯍꯥꯢꯗꯤ ꯑꯩ ꯑꯉꯥꯡ ꯑꯃꯗꯤ ꯀꯣꯢꯒꯤꯕ ꯅꯣꯢ ꯈꯪꯍꯧꯕ꯭ꯔꯥ ꯈꯪꯍꯧꯗꯕ꯭ꯔꯥꯗꯤ ꯈꯪꯗꯦ ꯑꯥ ꯑꯥ ꯈꯪꯗꯦ ꯑꯩ ꯑꯃꯗꯤ ꯈꯪꯍꯧꯋꯦ ꯏꯆꯦ ꯖꯤ ꯄꯤꯗꯩꯔ ꯀꯩꯅꯣꯃ ꯍꯥꯢ
ꯑꯣ ꯍꯣꯏ ꯖꯤ ꯄꯤꯗꯨꯅ ꯀꯣꯟꯅ ꯑꯗꯨꯗꯨꯅ ꯑꯃꯨꯛ ꯇ꯭ꯔꯨ ꯂꯞ ꯑꯣꯏꯗꯣꯢꯅꯦ
ꯑꯗꯨ ꯀꯣꯟꯅ ꯂꯥꯛꯀꯦ ꯀꯥꯗ꯭ꯔꯤꯉꯩꯗ ꯀꯣ
ꯚꯣꯠ ꯂꯦꯞꯄꯝꯗꯥꯏꯗ ꯍꯥꯏꯗꯤ ꯅꯣꯏꯒꯤ ꯃꯈꯥꯏ ꯕꯦꯁ ꯐꯥꯁ ꯁꯦꯃꯤꯁꯇꯔꯗꯩ ꯑꯉꯥꯡ ꯑꯃꯨ ꯀꯣꯏꯍꯜꯂꯦꯕ ꯑꯉꯥꯡꯗꯨꯅꯗꯤ ꯑꯁꯦꯡꯕ ꯑꯣꯢꯅ ꯈꯟꯒꯤꯗꯣꯏꯅꯦꯕ ꯍꯥꯏꯗꯤ ꯑꯩ ꯑꯣꯖꯨ
ꯑꯩ ꯑꯣꯢꯖꯨ ꯈꯟꯅꯤ ꯈꯜꯂꯣꯢꯗ꯭ꯔꯥꯅꯦ ꯑꯥ ꯑꯗꯨꯗ ꯀꯣꯏꯔꯗꯧꯗꯤ ꯑꯩꯅꯤ ꯃꯥꯅꯣꯏꯠ ꯈꯣꯅꯕ ꯀꯣꯏꯕꯣꯏꯗꯨꯕ ꯑꯗꯨꯗ ꯍꯧꯒ꯭ꯔꯕꯅꯤꯀꯣ ꯑꯩꯒꯤ ꯄꯥꯝꯕꯁꯦ
ꯑꯣꯏꯔꯛꯄꯒ ꯑꯉꯥꯡꯗꯨꯗ ꯇꯣꯛꯅꯁꯦꯁꯨ ꯍꯥꯏꯔꯝꯗꯦ ꯀꯩꯝ ꯍꯥꯏꯔꯝꯗꯦ ꯑꯗꯨꯝ ꯇꯣꯛꯈ꯭ꯔꯦꯕ
ꯇꯣꯛꯈ꯭ꯔꯒ ꯀꯩꯝ ꯍꯥꯢꯔꯝꯗꯕꯤꯗꯅꯤꯀꯣ ꯑꯩꯅ ꯖꯤ ꯄꯤ ꯀꯣꯢꯒ꯭ꯔꯤꯗꯣ
ꯖꯤ ꯄꯤ ꯀꯣꯏꯕꯗ ꯑꯩ ꯑꯩꯈꯣꯢ ꯁ꯭ꯀꯨꯟꯗꯒ ꯄꯨꯔꯛꯢꯏꯦ ꯀꯣꯂꯦꯖꯑꯒ ꯄꯨꯔꯢꯅꯦ ꯖꯤ ꯄꯤꯗꯨ ꯑꯗꯨꯗ ꯑꯉꯥꯡꯗꯨ ꯑꯨꯔꯝꯗꯣꯏꯅꯦꯕ ꯑꯗꯨ ꯀꯣꯟꯅ ꯂꯣꯏ ꯒ꯭ꯌꯥꯟ ꯇꯥꯔꯛꯇꯣꯏꯅꯦꯕ ꯑꯩꯖꯦ
ꯎꯝ ꯑꯗꯨꯗꯤ ꯀꯔꯍꯥꯗꯣ ꯑꯩꯉꯣꯟ ꯑꯗꯨꯝ ꯐꯪꯒꯅꯦꯕ ꯑꯉꯥꯡꯗꯨꯅ ꯋꯥꯒꯤꯕ ꯄꯣꯠꯇꯣ
ꯑꯩꯉꯣꯟꯗ ꯑꯃꯨꯛ ꯄꯤꯔꯛꯇꯣꯢꯅꯦꯕ ꯂꯥꯏꯅ
ꯑꯥ
ꯖꯤ ꯄꯤꯒꯤꯗꯣ ꯍꯥꯏꯗꯤ ꯑꯩꯈꯣꯏ ꯏꯁꯥ ꯏꯁꯥ ꯍꯥꯏꯅꯔꯒ ꯀꯣꯏꯅꯔꯤꯅꯤ ꯆꯨꯝꯃꯦ ꯅꯨꯡꯁꯤꯅꯔꯝꯃꯦ ꯑꯗꯨꯝ ꯅꯨꯡꯁꯤꯅꯔꯝꯃꯦ
ꯇꯨꯊꯥꯎꯖꯟ ꯇ꯭ꯋꯦꯟꯇꯤ ꯐꯥꯏꯚ ꯃꯥ ꯖꯤ ꯄꯤꯇꯝꯕ ꯂꯣꯢꯔꯛꯄ ꯑꯗꯨꯒ ꯂꯣ ꯀꯣꯂꯦꯖ ꯇꯝꯃꯝꯗꯥꯏꯗ ꯑꯗꯨꯝ ꯀꯔꯤꯗꯩꯅꯣ ꯈꯪꯗꯦ ꯑꯗꯨꯝ ꯀꯔꯤꯗꯩꯅꯣ ꯍꯥꯏꯁꯦ ꯃꯥ ꯑꯗꯩꯝ ꯃꯔꯩꯗ ꯍꯧꯔꯛꯑꯦ ꯃꯔꯩ ꯍꯧꯔꯛꯢꯗꯨꯕꯨꯗꯤ ꯃꯥꯒꯤꯁꯨ
ꯃꯥꯒꯤꯁꯨ ꯑꯣꯏꯔꯝꯕ ꯌꯥꯢ ꯑꯗꯨꯒ ꯑꯩ ꯋꯥꯈꯜꯗꯗꯤ ꯑꯗꯨꯝ ꯀꯔꯃꯥꯅꯤ ꯑꯗꯨꯝ ꯈꯟꯒ꯭ꯔꯦꯕꯀꯣ ꯇ꯭ꯋꯦꯟꯇꯤ ꯇ꯭ꯋꯦꯟꯇꯤ ꯐꯥꯏꯚꯇ ꯑꯗꯨꯅ ꯏꯍꯥꯟ ꯍꯥꯟꯕꯗ ꯑꯩꯅ ꯍꯦꯛ ꯀꯣꯂꯦꯖ ꯂꯣꯢꯔꯛꯄꯗꯒꯤꯅ ꯑꯃꯨꯛ ꯀꯣꯂꯦꯖꯇ ꯈꯣꯡ ꯊꯥꯡꯉꯛꯇ꯭ꯔꯤꯁꯦ ꯑꯝ
ꯑꯉꯥꯡ ꯑꯗꯨꯝ ꯀꯥꯟꯗ ꯑꯉꯥꯡꯈꯩꯅ ꯕꯣꯠ ꯂꯦꯄꯒꯤ ꯗꯥꯏꯟꯁꯕ ꯑꯝꯇ ꯂꯥꯛꯄꯤꯌꯣꯅ ꯍꯥꯏꯕꯒꯤ ꯆꯠꯂꯨꯕ
ꯑꯥ
ꯑꯗꯨꯗ ꯑꯩꯉꯣꯟꯗꯁꯨ ꯍꯥꯏꯔꯝꯃꯦꯕ ꯍꯪꯉꯡ ꯑꯉꯥꯡ ꯑꯩꯅ ꯕꯣꯔꯠ ꯇꯤꯟꯕ ꯂꯥꯛꯑꯣꯋꯦ ꯀꯣꯂꯦꯖ ꯇꯧꯒꯦꯕ ꯃꯥꯅ ꯌꯥꯔꯣꯏ ꯍꯥꯏꯕꯅꯦꯕ
ꯑꯝ
ꯑꯗꯨꯗꯩ ꯆꯠꯂꯨꯕ ꯆꯠꯂꯦꯗ ꯑꯩꯗꯣ ꯑꯗꯨꯝ ꯁꯤꯗ ꯊꯒꯠꯄꯅꯤ ꯃꯥꯅ ꯎꯈ꯭ꯔꯦ
ꯃꯥꯅ ꯁꯥꯎꯒꯔꯦ ꯎꯝ ꯑꯗꯨꯗꯒꯤ ꯃꯥ ꯁꯥꯎꯔꯦ ꯎ ꯊꯦꯃꯍꯧꯗ꯭ꯔꯦꯕ ꯎꯝ ꯊꯦꯝꯍꯧꯗ꯭ꯔꯦꯕ ꯊꯦꯟꯗꯨꯅ ꯃꯥꯁꯨ ꯕꯣ ꯂꯩꯞꯔꯛꯄꯅꯤꯅ ꯃꯥꯁꯨ ꯁ ꯀꯥꯟꯗ ꯀꯣꯂꯦꯖ ꯊꯛ ꯀ ꯆꯤꯟꯕꯅꯦꯕ
ꯑꯗꯨ ꯃꯥ ꯆꯤꯜꯂꯝꯒꯅꯤ ꯄꯅꯕꯊꯂꯛꯀꯅ ꯍꯥꯏꯗꯨꯅꯦ ꯑꯗꯨ ꯃꯥꯡꯗ ꯍꯥꯏꯔꯅꯤ
ꯃꯥꯅꯁꯨ ꯍꯥꯏꯔꯛꯑꯅꯤ ꯅꯪ ꯍꯪꯉꯩ ꯁꯥꯔ ꯊꯦꯡꯕꯗ ꯀꯩꯅꯣ ꯍꯥꯏꯔꯦ
ꯑꯩꯁꯨ ꯗꯨꯀꯥꯟꯗ ꯑꯗꯨꯝ ꯈꯪꯗꯅꯤꯅ ꯍꯥꯏꯔ ꯇꯣꯛꯈ꯭ꯔꯦ ꯈꯔ ꯂꯩꯔꯛꯀꯥꯟꯗ ꯃꯥ ꯂꯣ ꯇꯝꯈ꯭ꯔꯕꯅꯦꯕꯀꯣ ꯂꫭꯒꯤ ꯐꯥꯔꯁ ꯁꯦꯃꯤꯁꯇꯔ ꯑꯦꯛꯖꯥꯝ ꯊꯥꯔꯝꯗꯥꯏ ꯊꯥꯕ ꯆꯠꯂꯝꯗꯥꯏ ꯅꯨꯃꯤꯠ ꯀꯥꯏꯅꯔꯁꯤ ꯍꯥꯏꯔꯛ ꯏꯁꯤ
ꯍꯥ ꯍꯥ
ꯀꯩꯝ ꯈꯜꯂꯝꯗꯦ
ꯗꯥꯥꯟꯗꯒꯤ ꯍꯧꯔꯛꯑꯦ ꯃꯤꯁꯨ ꯁꯥꯕꯗꯅ
ꯌꯦꯁꯦꯁ ꯇꯨꯁꯤꯖꯤ ꯄꯤꯗꯅꯤ ꯀꯣꯊ ꯍꯥꯏꯁꯦ ꯑꯆꯦꯠ ꯑꯩꯅ ꯕ꯭ꯂꯣꯛ ꯇꯧꯈ꯭ꯔꯕꯅꯦ
ꯃꯥꯅꯒ ꯀꯥꯏꯅꯔꫭ ꯕꯥꯏ ꯀꯩ ꯋꯥꯏ ꯁꯥꯟꯅ ꯑꯃ ꯍꯥꯏꯔꯛꯄꯅꯤ ꯑꯗꯨꯗ ꯑꯩꯁꯦ ꯅꯨꯡꯉꯥꯏꯇꯅ ꯉꯥꯏꯂꯑꯒ ꯑꯗꯨ ꯃꯌꯨꯝ ꯑꯗꯨꯨꯝ ꯆꯠꯁꯤꯜꯂꯛꯑꯦ ꯃꯌꯨꯝ ꯆꯠꯄꯗꯗꯤ ꯃꯃꯥ ꯑꯣꯏꯅꯗꯤ ꯑꯩꯈꯣꯏ ꯀꯥꯏꯅꯩꯗꯣ ꯈꯪꯗꯕꯅꯤꯅ ꯑꯩ ꯂꯥꯛꯄꯗ ꯂꯩꯔꯝ ꯂꯩꯔꯃ ꯑꯩ ꯀꯧꯊꯣꯛꯇ꯭ꯔꯒꯦ ꯆꯪꯉꯦ
ꯁꯦꯡ
ꯃꯥ ꯊꫭꯛꯂꯛ ꯑꯒꯥ ꯃꯥ ꯀꯞꯄꯥ ꯂꯩꯔꯝ
ꯀꯞꯂ ꯌꯦꯃꯤꯀ
ꯊꯂꯛꯑꯒ ꯑꯩꯅ ꯈꯣꯏꯔꯝꯃꯤ ꯑꯩꯅ ꯍꯥꯏꯃꯥꯏ ꯇꯧꯁꯤꯟꯅꯈꯤꯕꯗꯣ ꯑꯩ ꯁꯣꯏꯈ꯭ꯔꯦ ꯍꯥꯏꯔꯒ ꯆꯪꯈ꯭ꯔꯦ ꯃꯥꯁꯦ ꯑꯩꯁꯨ ꯑꯗꯨ ꯑꯗꯨꯗꯒꯤ ꯃꯥ ꯈꯣꯏꯔꯝꯃꯛꯄ ꯂꯩꯈ꯭ꯔꯦꯕ ꯑꯗꯨꯗꯤ ꯃꯃ ꯃꯜꯗ ꯎꯈ꯭ꯔꯅꯤꯅ ꯑꯗꯨꯣꯏ ꯀꯩꯗꯧꯅꯔꯦ ꯈꯣꯠꯂꯦ ꯍꯪꯉꯦ ꯁꯨꯃꯥꯏꯅ ꯇꯧꯕꯅ ꯈꯣꯠꯄꯅꯤ ꯅꯨꯡꯉꯥꯏ ꯂꯩꯇꯦ ꯑꯩꯁꯨ
ꯊꯥ ꯈꯔꯥ ꯑꯩ ꯍꯥꯏꯒꯦꯕ ꯇꯅ ꯇ ꯐꯟ ꯋꯥ ꯂ ꯄ ꯇ ꯐꯁꯟ ꯋꯥ ꯀꯞꯄꯜ ꯔꯅꯦ ꯎꯝ
ꯎꯝ ꯃꯣꯏꯅ ꯀꯥꯏꯅꯕꯁꯨ ꯖꯅꯋꯥꯔꯤꯗꯨꯅꯦ ꯀꯥꯏꯅꯁꯨ ꯖꯅꯋꯥꯔꯤꯗꯒꯤ ꯑꯗꯨꯝ ꯀꯥꯏꯅꯖꯔꯛꯄꯅꯤꯅ ꯀꯣꯛ ꯆꯥꯛꯁ ꯁꯤꯗꯩꯅꯣꯕꯣ ꯖꯨꯂꯥꯏꯕꯧ ꯏ ꯂꯥꯏꯕꯨꯥꯎꯗꯤ ꯃꯣꯏ ꯃꯃꯥꯁꯨ ꯃꯁꯤꯁꯨ ꯑꯩꯁꯦ ꯑꯗꯨꯝ ꯑꯉꯥꯡ ꯃꯆꯥ ꯊꯦꯝꯅ ꯊꯦꯝꯃꯝꯃꯦꯕ ꯃꯣꯏ ꯃꯃꯥ ꯃꯃꯥ ꯀ ꯁꯤꯅ
ꯎꯝ
ꯂꯥꯏ ꯑꯌꯦꯛ ꯂꯣꯏꯕꯗꯒꯤꯗꯤ
ꯑꯩꯅ ꯃꯣꯏꯗ ꯊꯦꯟꯃꯦ ꯈꯪꯍꯜꯂꯗꯤꯦ ꯑꯩ ꯍꯧꯕꯨ ꯆꯠꯂꯒꯗꯤ ꯃꯈꯣꯡꯣꯏꯗ
ꯑꯗꯨꯗꯒꯤ ꯊꯤꯅ ꯉꯥꯡꯉꯛꯄꯗꯒꯤ ꯆꯠꯈꯤꯗꯕꯅꯦꯕ
ꯁꯤ ꯉꯉꯝꯗ꯭ꯔꯗꯤ ꯑꯃꯛ ꯑꯣꯟ ꯇꯧꯕꯁꯨ ꯉꯝꯃꯝꯃꯜ ꯎ
ꯑꯗꯨꯒꯤ ꯀꯔꯝꯕꯗꯣ ꯑꯗꯨꯗ
ꯑꯥ
ꯑꯗꯨꯅꯤꯗꯥ ꯑꯗꯨꯒꯤ ꯄꯥꯞꯇꯨꯅꯤꯗ ꯕꯣꯂꯣꯞꯄꯤ ꯄꯥꯞ ꯍꯥꯏꯁꯦ
ꯀꯩ ꯈꯥꯟꯗ ꯄ ꯄꯅꯤꯀ ꯈꯜꯂꯨꯅ ꯍꯥꯏꯗꯤ ꯀꯥꯏ ꯀꯃꯥꯏꯅ ꯍꯥꯏꯅꯤ ꯅꯒꯤ ꯀꯣꯏꯅꯕ ꯀꯣꯏꯕꯤ ꯂꯣꯏ ꯊꯨꯡꯅ ꯊꯨꯡꯅꯔꯗꯤ ꯀꯩꯁꯨꯝ ꯂꯣꯏ ꯊꯨꯡꯅꯅꯤ ꯍꯥꯏꯕ ꯂꯩꯇꯦꯕ ꯀꯩꯁꯨꯝ ꯌꯥꯡꯈꯟ ꯈꯟꯖꯤꯜꯂꯨꯔꯅꯨꯗ ꯀꯥꯎ
ꯈꯟꯗ꯭ꯔꯦ ꯀꯥꯎꯈ꯭ꯔꯦ ꯍꯧꯖꯤꯛꯕꯨꯗꯤ ꯑꯗꯨꯗꯤ ꯃꯣꯃꯣꯟ ꯂ ꯇꯧꯈ꯭ꯔꯦꯗ
ꯎꯝ
ꯏ ꯇ꯭ꯋꯇꯤ ꯐꯥꯏꯚꯀꯤ ꯂꯣꯏꯔꯝꯗꯥꯏ ꯗꯤꯁꯦꯝꯕꯔꯗ ꯊꯥꯔꯇ꯭ꯔꯤꯗꯒ ꯑꯩꯁꯦ ꯑꯦꯛꯁꯤꯗꯦꯟ ꯊꯣꯛꯂꯅꯤ ꯀꯩꯅꯣ ꯂꯥꯛꯑꯏꯁꯤꯅ
ꯋꯥ ꯑꯩ ꯈꯣꯡ ꯇꯦꯛꯑꯒ ꯊꯥ ꯑꯃꯅ ꯐꯃꯨꯡꯗ ꯂꯩꯔꯔꯕꯅꯤ ꯎꯝ
ꯑꯩ ꯑꯗꯨꯗꯒꯤ ꯑꯃꯨꯛꯀ ꯍꯦꯟꯅ ꯑꯗꯨꯝ
ꯍꯥꯏꯗꯤ ꯇ꯭ꯋꯦꯟꯇꯤ ꯇ꯭ꯋꯦꯟꯇꯤꯁꯤ ꯑꯩꯁꯦ ꯑꯩꯗꯤ ꯐꯦꯕꯋꯥꯔꯤꯗꯤ ꯃꯥꯔꯁꯇ ꯍꯧꯔꯛꯄꯅꯤꯅ ꯑꯩꯁꯦ
ꯖꯅꯋꯥꯔꯤ ꯊꯥ ꯑꯃ ꯐꯨꯡ ꯂꯩ ꯍꯥꯏꯖꯕ ꯋꯥꯅꯤ ꯐꯦꯕꯋꯥꯔꯤꯗꯅ ꯃꯥꯔꯁꯇꯅ ꯑꯃꯨꯛ ꯈꯣꯡ ꯐꯔꯛꯑꯒꯁꯨ ꯈꯣꯡꯁꯦ ꯍꯥꯟꯅ ꯑꯗꯨꯝ ꯂꯩꯁꯤꯜꯂꯛꯄꯒꯤ ꯆꯠꯄ ꯑꯃ ꯍꯩꯇꯕ
ꯑꯥ
ꯑꯗꯨ ꯑꯗꯨ ꯀꯦꯖꯦ ꯑꯗꯨꯝ ꯀꯩꯅꯣꯒ ꯃꯥꯡꯉꯦ ꯃꯥꯁꯥꯗꯒꯤ ꯑꯃꯨꯛ ꯑꯩꯁꯦ ꯈꯣꯡ ꯆꯠꯁꯨ ꯉꯝꯖꯦ ꯃꯥꯁꯥꯗꯒꯤ
ꯑꯗꯒꯤ ꯂꯥꯏ ꯆꯍꯧꯕꯅꯦꯕ
ꯑꯗꯨꯃꯥꯏꯅ ꯇꯧꯈꯤꯕꯅꯤꯅꯦ ꯍꯧꯖꯤꯛꯄꯥꯎꯗꯤ ꯀꯔꯤꯝ ꯈꯟꯗ꯭ꯔꯦ ꯇ꯭ꯋꯦꯟꯇꯤ ꯇ꯭ꯋꯦꯟꯇꯤ ꯐꯥꯏꯚꯇꯃꯛ ꯑꯗꯨꯝꯕꯐꯥꯎ ꯑꯣꯏꯔꯛ ꯑꯣꯏ
ꯑꯣ ꯀꯩꯝ ꯈꯜꯂꯣꯏꯔꯅ ꯋꯥꯕ ꯂꯣꯏꯈ꯭ꯔꯦ ꯍꯧꯖꯤꯛ ꯊꯕꯛ ꯈꯟꯅꯕ ꯊꯕꯛ ꯈꯟꯅꯕ ꯇꯧꯁꯤ
ꯎꯝ ꯊ ꯈꯜꯅꯤ ꯈꯝꯅꯤ ꯂꯥꯏꯔꯤꯛ ꯄꯥꯃꯤꯟꯅꯔꯝꯕ ꯏꯃꯥꯟꯅꯕ ꯀꯨꯏꯗ꯭ꯔꯤ ꯀꯩꯅꯣ ꯃꯃꯥꯡ ꯃꯒꯤꯗꯤ ꯑꯥꯏꯇꯤꯟꯗ ꯑꯩꯈꯣꯏꯁ ꯊꯧꯛꯥꯟ ꯇꯥꯁꯜꯂꯛꯏꯅꯤ
ꯄꯁ ꯂꯩ
ꯃꯥ ꯊꯕꯛ ꯂꯥꯛꯄ ꯅꯨꯃꯤꯠ ꯗꯦꯠ ꯑꯇꯨꯤꯟꯗ ꯇꯥꯕꯗꯣ ꯃꯦꯒꯤ ꯗꯦꯠ ꯀꯩꯅꯣꯗ ꯃꯤꯅꯔꯛꯄ ꯅꯨꯃꯤꯠꯇ ꯇꯣꯂꯛꯄꯤꯌꯨꯅꯦꯕ
ꯑꯗꯨꯝꯗ ꯀꯧꯔꯛꯏ ꯄꯣꯠꯅꯤ ꯏꯃꯥꯅ ꯑꯩꯁꯦ ꯂꯥꯛꯑꯣꯎꯒꯦ
ꯊꯕꯥꯜ ꯇꯥꯕꯅ ꯀꯧꯔꯛꯑꯦ ꯑꯗꯒꯤ ꯃꯣꯏ ꯕꯦꯡ ꯃꯥ ꯕꯦꯡ ꯑꯣꯐ ꯏꯟꯗꯤꯌꯥꯗꯅꯦꯕ ꯇꯥꯔꯦꯗꯣ ꯅꯥ ꯀꯩꯅꯗ ꯕꯤꯁꯥ ꯂꯩꯌꯦꯦ ꯑꯩꯈꯣꯏ ꯊꯧꯕꯥꯜ ꯁꯥ ꯍꯥꯡꯉ ꯀꯨꯗꯣꯏꯅ
ꯑꯥ
ꯕꯤꯁꯥꯅ ꯆꯪꯉꯗ꯭ꯔꯦꯁꯀ ꯂꯩꯃꯤꯟꯅꯗꯅ ꯌꯥꯝ ꯐꯩ ꯃꯥꯅꯁꯨ ꯃꯥ ꯃꯣꯇꯤꯚꯦꯠ ꯃꯥꯅ ꯃꯣꯇꯤꯚꯦꯠ ꯌꯥꯝ ꯇꯧꯕꯤꯔꯝ
ꯤ ꯌꯥꯝ ꯇꯧꯕꯤꯔꯝꯃꯤ ꯑꯩꯉꯣꯟꯦ
ꯑ ꯑꯗꯨꯝ ꯇꯜꯂꯛꯄ ꯑꯣꯏꯔꯕ ꯃꯥ ꯑꯩ ꯑꯩ ꯂꯥꯛꯥꯎ ꯀꯧꯔꯛꯅꯤ ꯊꯣꯏ ꯁꯥꯟꯅꯃꯤꯅ
ꯑꯣ ꯐꯔꯅꯦ ꯈꯟꯗ ꯈꯟꯗ ꯈꯟꯗꯟꯖ ꯀꯥ ꯍꯟꯗꯛꯇꯤ ꯑꯩꯈꯣꯏ ꯑꯃꯨꯛ ꯗꯥ ꯍꯣꯏ ꯌꯦꯡꯉꯒ ꯃꯣꯇꯤꯚꯦꯠ ꯇꯧꯒꯦꯕ
ꯎꯝ ꯍꯧꯖꯤꯛꯇꯤ ꯀꯔꯤꯝ ꯈꯪꯗ꯭ꯔꯦ ꯍꯧꯖꯤꯛꯇꯤ ꯏꯁꯝꯃꯛꯗꯤ ꯂꯥꯏꯔꯤꯛ ꯅꯠꯇꯅ ꯂꯥꯏꯔꯤꯛ ꯄꯥꯔꯒ ꯑꯩꯅ
ꯑꯩꯅ ꯄꯥꯝ ꯊꯕ ꯆꯝꯅ ꯈꯜꯂꯝꯕ ꯁꯤꯁꯨ ꯈꯜꯂꯨꯁꯤ ꯎ
ꯊꯇꯕ ꯑꯩꯒ ꯈꯟꯗꯦ ꯃꯤꯅꯁꯨ ꯍꯥꯏꯔꯤꯅꯤ ꯀꯩꯅꯣ ꯑꯩ ꯃꯥ ꯏꯄꯥꯅꯗ ꯑꯋꯥ ꯄꯤꯗꯦꯕ ꯑꯗꯨꯅ
ꯑꯩꯅ ꯗꯦꯂꯤꯚꯔꯤ ꯆꯠꯄꯗ ꯏꯃꯅꯕ ꯂꯩ ꯉꯩꯅ ꯅꯪ ꯗꯦꯂꯤꯚꯔꯤ ꯆꯠꯁꯤ ꯀꯩꯒꯤꯅꯣ ꯅꯦ ꯍꯣꯏ ꯊꯣꯡꯄꯠꯇ ꯁꯦꯡꯕꯅꯤ ꯗꯦꯂꯤꯚꯔꯤ ꯆꯠꯂꯒꯅꯦ ꯂꯨꯄꯥ ꯑꯃ ꯋꯥꯠꯄꯩ ꯊꯣꯔꯏꯅ ꯈꯟꯅꯩꯅꯦ ꯑꯩꯅ ꯈꯒ ꯈꯁꯟꯕ ꯑꯗꯨꯗꯣ ꯈꯒ ꯃꯤꯦ ꯄ ꯈ
ꯍꯣꯏ ꯍꯣꯏ ꯃꯇꯝꯗ ꯂꯣꯏꯔꯅꯤ ꯁꯤ ꯂꯣꯏꯔꯁꯤ ꯅꯪ ꯅꯪ ꯊꯕꯛ ꯇꯧꯖꯔꯣꯀꯣ ꯎꯝ ꯃꯥ ꯀꯁꯥꯒꯅ ꯇꯃꯦꯕ ꯎꯝ ꯑꯗ ꯇꯨ ꯂꯣꯏ ꯁꯤꯁ ꯉꯥ ꯐ ꯁꯃꯗ
ꯀꯥꯛꯇꯦꯅꯦ ꯑꯣꯏ ꯅ ꯆꯗ ꯀꯥꯥꯟꯖꯤꯗ
ꯃꯤ ꯅꯉ ꯁ ꯃꯁꯥꯅ ꯀꯛꯀꯤꯅꯤ ꯁ ꯂꯧ ꯆ
ꯍꯣꯏ ꯗꯗꯥ ꯀꯩꯅꯣ ꯇꯧꯔꯗꯤ ꯑꯗꯨꯝ ꯇꯧꯔꯛꯑꯣ ꯑꯩ ꯑꯗꯨꯝ ꯁꯪꯕꯨꯗꯤ ꯁꯪꯅꯤ ꯍꯥꯟꯅ ꯃꯦꯁꯦꯁ ꯍꯥꯏꯐꯦꯠ ꯊꯥꯔꯛꯑꯣ ꯑꯗꯨꯒ
ꯊꯥꯒꯦ ꯊꯥꯀꯦ ꯑꯗꯨꯝ ꯋꯥꯆꯞꯇ ꯍꯥꯏꯔꯛꯀꯦ ꯎꯝ ꯁꯪꯅ ꯃꯇꯝꯗ ꯉꯥꯏ
ꯍꯣꯏ ꯍꯣꯏ
ꯑꯁꯦꯡꯕꯗꯤ ꯂꯩꯅꯤ ꯍꯟꯗꯛꯇꯤ
ꯑꯗꯨꯅꯦ ꯇꯔꯥꯅꯤꯠ ꯇꯨꯋꯦꯜꯐ ꯃꯤꯅꯠꯁꯇ ꯑꯗꯨꯝ ꯀꯛꯄꯅꯦꯕ ꯑꯗꯨ ꯀꯩꯗꯧꯃꯣ ꯉꯁꯤ ꯁꯤꯃꯗꯤ ꯁꯥꯔꯝꯃꯦ
ꯌꯦ ꯅꯖ
ꯌꯦꯡꯉꯁꯦ ꯀꯌꯥꯝ ꯀꯨꯏꯅ ꯀꯩꯅꯣ ꯇꯧꯕꯅꯣ
ꯅꯣꯏ ꯀꯥꯏꯃꯤꯅꯣ ꯀ ꯀꯩ ꯃꯤ ꯃꯃꯤꯡ ꯀꯧꯒꯦ
ꯈꯅꯥ
ꯑꯦ ꯉꯁꯥꯏ ꯅꯣꯏꯒꯤ ꯌꯥꯔꯤꯝꯄꯥꯇꯅꯤ ꯍꯥꯏꯗꯅ ꯖꯣꯏꯁꯝ ꯆ ꯀꯌꯥ ꯀꯧꯒ
ꯑꯥ
ꯎꯝ
ꯑ ꯀꯃꯥꯏ ꯍꯥꯏꯗꯣꯏꯅꯣ ꯁꯅꯥꯃꯍꯤ ꯀꯤꯌꯣꯡ ꯂꯩꯕꯗꯣ ꯈꯪꯉꯤꯗꯅ
ꯈꯥꯏ ꯈꯥꯏ
ꯑꯣꯝ ꯅꯥꯀꯟꯗ ꯑꯗꯨꯝ ꯆꯠꯂꯅꯤ ꯑꯗꯨꯒ ꯌꯥꯔꯦꯜꯄꯥꯠꯀꯤ ꯆꯤꯡ ꯑꯗꯨꯃꯥꯏꯅ ꯂꯥꯛ ꯍꯟꯊꯔꯅꯤ ꯑꯗꯨꯒ ꯑꯗꯨꯝ ꯂꯥꯑꯅꯤ ꯑꯗꯨꯝ ꯂꯥꯑꯅꯤ ꯑꯗꯨꯒ ꯆꯤꯡ ꯑꯃꯃꯨꯛ ꯂꯥꯜꯂꯅꯤ ꯑꯗꯨꯒ ꯂꯩꯔꯅꯤ
ꯅꯣꯏꯗꯤ ꯂꯥꯛꯄ ꯀꯣꯂꯦꯖꯁꯦ ꯂꯥꯞꯄꯆꯤꯡꯉꯤꯔꯣ ꯅꯛꯄꯆꯤꯡꯉꯤꯔꯣ
ꯎꯝ ꯂꯝꯕꯤꯁꯦ ꯈꯔ ꯐꯠꯇꯦꯕꯀꯣ ꯂꯝꯕꯤꯁꯦ ꯑꯩꯈꯣꯏꯒꯤ ꯆꯤꯡ ꯑꯣꯏ ꯀꯩ ꯑꯣꯏ ꯈꯔ ꯇꯧꯋꯦ ꯑꯗꯨꯒ ꯌꯥꯝ ꯀꯟꯅ ꯂꯥꯞꯄꯗꯤ ꯑꯣꯏꯗꯦ ꯑꯗꯨꯅ ꯃꯤꯅ ꯃꯤꯅ ꯑꯍꯥꯟꯕ ꯂꯥꯛꯄ ꯃꯤꯅꯒꯗꯤ ꯌꯥꯝ ꯂꯥꯞꯄ ꯃꯥꯜꯂꯒ ꯑꯗꯨꯝ ꯂꯝꯕꯤ ꯑꯣꯏꯅ ꯆꯠꯂꯛꯄꯗꯗꯤ ꯀꯩꯁꯨ ꯌꯥꯝ ꯀ ꯂꯥꯞꯇꯕꯅꯦꯕ
ꯎꯝ
ꯑꯗꯨꯗꯗꯤ ꯂꯥꯞꯄ ꯆꯤꯡꯗꯣꯏꯔ ꯂꯝꯕꯤ ꯈꯠꯇꯅꯤꯅ ꯂꯥꯞꯄ ꯆꯤꯡꯉꯦ ꯍꯥꯏꯇꯥꯔꯦ
ꯎꯝ ꯒꯥꯔꯤ ꯃꯊꯥꯡ ꯀꯌꯥ ꯇꯣꯡꯉꯦ ꯀꯣꯂꯦꯖ ꯁꯥꯥꯈꯁꯦ
ꯇꯣꯡꯉꯦ
ꯀ ꯂꯄ
ꯍꯣ ꯍꯣꯏ ꯀꯣ ꯑ
ꯎꯝ ꯊꯝꯃꯦ ꯊꯝꯃꯦ